ꯍꯜꯂꯣꯂꯣ ꯑꯣ ꯇꯥꯔꯦ ꯇꯥꯔꯦ꯫
ꯀꯩ ꯏꯟꯁꯥꯡ ꯄꯤꯒꯦ꯫
ꯁꯣꯏꯕꯨꯝꯒ ꯉꯥ ꯃꯔꯨꯝꯒ ꯊꯣꯡꯕ꯫
ꯀꯁ꯫
ꯅꯤ ꯂ ꯀꯅꯤ ꯉꯔꯥꯎꯏ ꯉꯥꯗꯣ ꯃꯔꯨꯝꯒ ꯄꯨꯔꯣꯝꯗꯧ ꯃꯥꯟꯁꯦ ꯍꯥꯏꯕ꯫ ꯑꯩꯈꯣꯏꯒꯤꯅꯦ ꯈꯨꯗꯣꯝꯕꯤꯁꯦ꯫ ꯁꯤꯃꯨꯛꯇꯪ ꯁꯥꯡꯉꯤ ꯁꯤꯃꯨꯛꯇꯪ ꯁꯥꯡꯕꯁꯦ ꯉꯥ ꯇꯪꯈꯥꯏ꯫ ꯄꯤꯕꯗꯨꯅꯦꯕ꯫
ꯑꯥ꯫
ꯑꯁꯤꯁꯤ ꯑꯃꯨꯛꯇꯪ ꯁꯥꯡꯕ ꯁꯤ ꯁꯤ ꯑꯃꯨꯛꯇꯪ ꯆꯥꯎꯕ ꯑꯃ ꯄꯤ꯫
ꯍꯥꯏꯔꯛꯄꯅꯦ ꯉꯥꯗꯣ ꯌꯥꯝ ꯆꯥꯎꯃꯟꯗꯅ ꯆꯥꯕ ꯈꯪꯗ꯭ꯔꯦ ' '
ꯀꯩꯅꯣ ꯈꯪꯒꯦꯔꯥ ꯉꯥꯗꯣ ꯏꯅꯦꯅꯦꯁ꯫ ꯉꯥꯁꯦ ꯑꯩ ꯒ꯭ꯌꯥꯟ ꯑꯃ ꯇꯥꯗꯦ ꯄꯤꯗꯧꯕ ꯏꯀꯥꯏꯌꯦ ꯉꯁꯤ ꯉꯥꯁꯦ ꯇꯧꯔ꯫ ꯉ ꯍꯥꯎꯗꯃꯦꯗꯤ ꯇꯥꯗ ꯍꯥꯏꯇ ꯍꯥꯎꯗꯦ ꯑꯗꯣ ꯉꯥꯕꯨꯗꯤ ꯑꯗꯨꯝ ꯐꯖꯅ ꯇꯥꯎꯋꯦꯕ ꯉꯔꯥꯡꯗꯤ ꯃꯨ ꯁꯨꯛ ꯃꯨꯟꯅ ꯇꯥꯎꯔꯒ ꯄꯤꯔꯛꯑꯦꯕ ꯑꯄꯤꯛ ꯑꯄꯤꯛꯄꯅꯦꯅ ꯑꯃꯨꯛꯇꯪ ꯆꯥꯛ ꯑꯅꯤꯒ ꯆꯥꯕ ꯂꯣꯏꯔꯦ ꯑꯦꯅꯦꯝꯃꯥ꯫ ꯑꯗꯨ ꯃꯔꯨꯝꯒ ꯄꯨꯔꯝꯗꯧ ꯃꯥꯜꯂ ꯃꯔꯨꯝꯁꯨ__ ꯌꯥꯍꯧꯗꯦ ꯊꯃꯣꯏ ꯍꯧꯖꯤꯛ ꯊꯣꯡꯉꯕꯤꯔꯛꯏꯁꯦ ꯃꯔꯒ ꯏ ꯊꯤꯉꯥꯏ ꯌꯥꯎꯗꯦ꯫ ꯁꯣ ꯊꯣꯡꯉꯦ ꯍꯥꯏꯕꯒꯤ
ꯍꯣꯏ ꯉꯁꯤ
ꯉꯁꯤ ꯀꯅꯥ ꯇꯥꯒꯦ ꯉꯥꯁꯤꯕꯨꯗꯤ ꯅꯤꯅꯦ ꯑꯍꯧꯕꯤꯅꯦ꯫ ꯆꯁꯨ ꯌꯥꯝ ꯌꯥꯝꯗ ꯄꯤꯔꯏꯁ
ꯃꯥꯅ ꯄꯤ ꯂꯛ ꯂ ꯄꯤꯕꯅꯦ ꯍꯥꯏꯕ
ꯑꯥ ꯇꯦꯡꯒꯨꯁꯦꯥ ꯃꯈꯥ ꯈꯤꯇꯪ ꯈꯛꯇ ꯌꯥꯎꯋꯦ ꯍꯥꯏꯕ ꯑꯩꯈꯣꯏ ꯃꯥꯁꯨ ꯈ ꯈꯔ ꯂꯧꯗ꯭ꯔꯗꯤ ꯀꯅ ꯑꯩ ꯀꯥꯗ ꯑ ꯉꯔꯥꯡꯗꯤ ꯂꯧꯍꯧꯗꯤꯌꯦ ꯃꯣꯏ ꯑꯅꯤꯈꯛꯇꯪ ꯉꯥꯏꯍꯧꯋꯦ ꯉꯥ ꯕꯖꯥꯔꯗ
ꯀꯅꯥ꯫
ꯃꯣꯏ ꯍꯧꯖꯤꯛ ꯆꯥꯕ ꯊꯛꯄꯒ ꯀꯌꯥ ꯆꯪꯗꯦ ꯄꯔꯤꯈ꯭ꯌꯥ ꯂꯩꯕꯅꯤꯅ
ꯇꯪꯑꯣꯏ꯫ ꯑꯁ ꯑꯣ ꯀꯩꯅꯣ ꯑꯇꯦꯟꯕꯤꯗꯨꯗꯤ ꯃꯥꯗꯤ ꯐꯅꯌꯥꯝ ꯄꯥꯔꯕ ꯖꯥꯠꯅꯦ꯫ ꯃꯥꯁꯤꯗꯤ ꯀꯥꯡꯈꯟꯒ ꯊꯥꯗꯦꯕ ꯑꯍꯤꯡꯒꯁꯦ ꯍꯦꯠ ꯀꯪꯂꯛꯇꯨꯗꯅꯦ ꯃꯥ ꯃꯩ ꯊꯥꯜꯂ ꯑꯗꯨꯝ ꯄꯥꯏ ꯑꯗꯨꯒ__ ꯑꯋꯥꯡꯕꯤꯗꯨꯅ ꯑꯝꯇ ꯄꯥꯗꯦ꯫ ꯑꯗꯨꯒ ꯍꯪꯉꯛꯏꯗꯨꯅ ꯄꯥꯔꯒ ꯍꯪꯉꯛꯄꯗꯣ ꯑꯝꯇ ꯑꯣꯏꯗꯦ ꯏꯁꯥꯅ ꯁꯥꯖꯜꯂꯒ ꯑꯗꯨꯒ ꯏꯗꯣ ꯃꯉꯥꯇ ꯍꯪꯉꯛꯑꯦ ꯏꯌꯦ꯫ ꯍꯧꯗꯣꯏ ꯑꯃꯗꯤ ꯄꯥꯔ ꯆꯠꯂ ꯀꯔꯤꯝ ꯀꯥꯟꯅꯗ꯭ꯔꯦꯗꯅ
ꯑꯩꯈꯣꯏꯒꯤ ꯑꯩꯈꯣꯏꯒꯤꯁꯨ ꯏꯟꯊꯤꯉꯥꯏ ꯄꯥꯗꯦꯕꯀꯣ꯫
ꯎꯝ꯫
ꯑꯗꯨꯅ ꯑꯗꯨꯃꯥꯏꯅ ꯁꯥꯖꯜꯂꯒ ꯏꯕ ꯉꯥꯛꯇ ꯍꯥꯡꯉꯕꯅꯤꯅ ꯃꯣꯏꯗꯤ ꯑꯗꯨꯝ ꯅꯨꯡꯉꯥꯏꯖꯔꯦꯗꯅ
ꯍꯣꯏ ꯑꯗꯨꯗꯒꯤ ꯃꯣꯏ ꯇꯥꯏꯗꯨꯁꯨ ꯅꯨꯡꯉꯥꯏꯕ ꯃꯥꯜꯂꯦ
ꯃꯥ
'unaudible'
ꯑꯍꯣ ꯑꯗꯨ ꯃꯥꯅ ꯑꯩꯩꯅ ꯅꯨꯡꯉꯥꯏꯕ꯭ꯔꯣ ꯍꯪꯕꯗ ꯑꯣꯏꯅ ꯑꯗꯨꯝ ꯑꯗꯨꯝ ꯁꯥꯖꯔꯒ ꯄꯪꯏ ꯂꯩꯔꯝꯃꯦ ꯍꯥꯏ꯫
ꯑꯗꯨ ꯃꯣꯏꯗꯤ ꯑꯍꯨꯝꯂꯛ ꯈꯛꯇꯅꯤ ꯊꯥꯗꯣꯏꯗꯣ
ꯑꯍꯨꯝꯂꯛ ꯍꯥꯏꯗꯣ ꯃꯣꯏꯗꯣ ꯇꯥꯔꯤꯛ ꯇꯔꯨꯛꯇ ꯂꯣꯏꯗꯣꯏ ꯅꯠꯇ꯭ꯔꯥ꯫ ꯑꯗꯨꯗꯤ ꯁꯨꯇꯤ ꯅꯣꯡꯃ ꯀꯥꯔ ꯀꯥꯔꯛꯑꯒ꯫ ꯇꯔꯦꯛ ꯑꯃ ꯑꯅꯤ ꯑꯍꯨꯝ ꯃꯔꯤ ꯃꯉꯥ ꯇꯣ ꯑꯃ ꯐꯔꯛ ꯇꯥꯗ꯭ꯔꯣ꯫
ꯑꯅꯤ ꯀꯥꯟꯕ ꯃꯤꯌꯣꯝ ꯇꯧ ꯃꯥꯂꯦ ꯁꯇꯔꯗꯦ ꯁꯟꯗꯦꯗꯣ꯫
ꯑꯗꯨꯗꯤ ꯑꯃ ꯑꯗꯨꯃꯥꯏꯅ ꯁꯨꯇꯤꯑꯅꯤ ꯇꯥꯔꯗꯤ__ ꯑꯃꯗꯤ ꯒꯦꯞ ꯂꯩꯔꯣꯏꯗꯣꯏꯅꯦ ꯑꯗꯨꯗꯤ
ꯃꯣꯏꯁꯦ ꯉꯔꯥꯡꯗꯒꯤ ꯇꯥꯡ ꯑꯃꯗꯩ ꯍꯧꯕ
ꯇꯥꯔꯤꯛ ꯑꯃ ꯂꯩꯗ꯭ꯔꯥ ꯉꯁꯤ ꯑꯅꯤ ꯁꯨꯇꯤ ꯑꯍꯨꯝꯗ ꯑꯃ
ꯑꯥ
ꯃꯔꯤ ꯁꯨꯇꯤ ꯃꯉꯥꯗ ꯑꯃ
ꯃꯉꯥꯗꯣ ꯁꯨꯇꯤ ꯑꯣꯏꯔꯝꯃꯅꯤ ꯁꯟꯗꯦ ꯇꯥꯕꯅꯦ꯫
ꯑꯣ ꯑꯣ ꯑꯗꯨꯗꯤ ꯑꯍꯨꯝꯒ꯫ ꯑꯍꯨꯝꯒ ꯃꯔꯤꯒꯁꯦ ꯒꯦꯞ ꯂꯩꯔꯔꯣꯏ ꯑꯗꯨꯗꯤ꯫ ꯑ ꯂꯩꯅꯤ ꯂꯩꯅꯤ ꯎꯝ ꯎꯝ ꯒꯦꯟꯗꯥꯔꯦ ꯒꯦꯟꯗꯥꯔꯦ꯫
ꯑꯗꯨ ꯃꯣꯏꯒꯤꯗꯤ ꯅꯨꯡꯉꯥꯏ ꯍꯥꯏꯕ ꯑꯌꯥꯝꯕꯅ ꯏꯕꯩ ꯊꯕꯛ ꯑꯝꯇ ꯌꯥꯎꯗ꯭ꯔꯦꯗꯅ꯫
ꯑꯗꯨꯒꯤ ꯃꯣꯏꯒꯤ__ ꯍꯥꯏꯗꯣ ꯅꯣꯏꯒꯤ ꯑꯅꯧꯕ ꯆꯪꯒꯗꯕꯒꯤꯗꯨ ꯀꯌꯥꯝ ꯋꯥꯠꯂꯤꯒꯦ ꯍꯥꯏꯗꯧꯕ
ꯍ ꯇꯥꯡ
' ' ꯈꯣꯝꯖꯤꯅ ꯀꯩ ꯐꯣꯝ
ꯑꯩꯗꯤ ꯑꯩꯈꯣꯏꯅ ꯃꯥꯁꯇꯔ ꯇꯝꯀꯥꯟꯗ ꯊꯥꯖꯟꯕ ꯐꯣꯝꯗꯣ
ꯀꯥꯡꯁꯦ ꯇꯥꯔꯤꯛ ꯀꯌꯥꯅꯣ ꯅ ꯈꯪꯕ꯭ꯔꯣ
ꯇꯥꯡ ꯇ꯭ꯔꯥ ꯇ꯭ꯔꯨꯛꯅꯦ ꯍꯥꯏꯝꯅꯦ
ꯇꯔꯥ ꯇꯔꯨꯛ
ꯑꯧ
ꯋꯥꯠꯂꯤꯍꯦ ꯑꯗꯨꯗꯤ
ꯋꯥꯠꯂꯤ ꯑꯗꯣ ꯀꯨꯏꯕꯨꯗꯤ ꯀꯨꯏꯗ꯭ꯔꯦꯗ
ꯑꯩꯗꯤ ꯍꯟꯗꯛ ꯌꯨꯝ ꯆꯠꯄ ꯁꯤꯗ ꯑꯣꯏꯗꯧꯕ ꯃꯥꯜꯂꯨꯔꯦ ꯑꯗꯨꯏ ꯌꯥꯎꯊꯣꯛꯑꯒ ꯐꯖꯅ ꯂꯥꯛꯒꯦ ꯀꯥꯏ ꯈꯜꯂꯤꯅꯤ
ꯑꯣꯏꯒꯤꯔꯣꯏ ꯍꯧꯖꯤꯛ ꯀꯥꯡꯒꯤ ꯐꯤ ꯐꯅꯦꯛ ꯌꯥꯝ ꯊꯥꯒꯠꯄꯅꯦ ꯑꯍꯣꯡ ꯑꯍꯣꯡꯕ ꯐꯖꯕ꯫
ꯑꯧ ꯑꯧ ꯑꯩ ꯎꯔꯝꯃꯦ ꯁꯨꯠ ꯁꯨꯠ ꯁꯦꯝꯃꯒ ꯑꯗꯨ ꯃꯤ ꯌꯥꯝ ꯆꯠꯅꯕꯅꯦ ꯀꯥꯡ ꯅꯨꯃꯤꯠꯁꯦ ꯀꯣꯏꯕ ꯅꯨꯡꯗꯥꯡꯗ ꯁꯤ ꯀꯩꯅꯣꯗꯨꯗ
ꯒꯣꯕꯤꯟꯗꯗ
ꯒꯣꯕꯤꯟꯗꯗ
ꯑꯗꯨ ꯆꯠꯂꯁꯨ ꯌꯥꯏ ꯑꯁ ꯑꯩꯈꯣꯏꯗꯤ ꯍꯨꯝ
ꯑꯈꯣꯢꯗꯤ ꯄꯨꯡ ꯇꯔꯦꯠ ꯍꯦꯜꯂꯛꯄꯗ ꯀꯗꯥꯏ ꯆꯠꯂꯨꯏꯅꯣ ꯉꯍꯥꯟ ꯉꯍꯥꯟ ꯄꯩꯈꯥ ꯍꯜꯂꯛꯄꯗꯨꯕꯨ ꯍꯥꯏꯗꯣ ꯇꯥꯗ꯭ꯔꯣ꯫ ꯍꯪꯉꯤꯗꯣ ꯑꯈꯣꯏꯗ ꯅꯠꯇꯦ ꯃꯊꯛꯀꯤꯗꯣ ꯃꯊ ꯛꯀꯤꯗꯣ ꯅꯣꯏꯒ ꯆꯠꯃꯤꯟꯅꯔꯨꯕꯗꯣ ꯑꯗꯨꯗꯨꯗ ꯀꯩꯅꯣ ꯑꯁꯨꯛ ꯊꯦꯡꯅ ꯍꯜꯂꯛꯏꯁꯦ ꯀꯔꯥꯏ ꯆꯠꯂꯨꯏꯅꯣ ꯀꯥꯏ ꯇꯧꯒꯤꯕꯅꯦ
ꯏꯁ
ꯍ ꯑꯩꯗꯤ ꯁꯤꯗ ꯌꯨꯝꯗꯣ ꯅꯞꯄꯅꯤꯅ ꯇꯥꯔꯦꯗꯅ ꯃꯥꯗꯣ ꯁꯥꯏꯕꯧ ꯌꯧꯔꯕ ꯁꯥꯢꯕꯧ ꯌꯧꯔꯀꯥꯟꯗ ꯍꯪꯉꯛꯏꯕ ꯑꯁ ꯑꯃꯗꯨꯅꯅꯤꯕ ꯃꯧꯗꯨꯅ
ꯎꯝ ꯃꯧꯗꯨꯅꯅꯦ ꯑꯗꯨꯝ ꯍꯩꯊꯨ ꯁꯥꯏꯗꯣ ꯃꯥꯏ ꯅꯨꯄꯥꯅ ꯊꯦꯡ ꯊꯦꯡꯅ ꯆꯥꯛ ꯂꯧ ꯂꯥꯛꯄꯗꯨꯗꯤ
ꯑꯗꯨꯗꯨꯅ ꯍꯪꯒꯤꯕꯅꯦ ꯑꯗꯣ ꯑꯃꯗꯨꯅ ꯄꯩꯈꯥ ꯆꯠꯂꯨꯕꯅꯦꯅ ꯍꯥꯏꯔꯅꯤ꯫ ꯑꯣ... ꯍꯥꯏ
ꯎꯝ ꯑꯗꯨꯗꯒꯤ ꯑꯁꯣꯝ ꯀꯟꯗ ꯂꯩꯕ ꯐꯤꯔꯣꯜ ꯈꯛ ꯈꯛ ꯇꯣꯏ ꯇꯣꯏꯅ ꯋꯥꯏꯕꯤꯗꯣ
ꯀꯅꯥꯅꯣ
ꯑꯈꯣꯏ ꯃꯈꯥꯒꯤꯗꯣ
ꯈꯥꯒꯤꯗꯣ ꯑꯈꯣꯏ ꯃꯈꯥꯒꯤ ꯐꯤꯔꯣꯟ ꯋꯥꯏꯕꯤ
ꯎꯝ ꯑꯁ ꯈꯪꯗ꯭ꯔꯣ ꯑꯈꯣꯏ ꯀ꯭ꯂꯥꯁꯀꯤ
ꯎꯝ
ꯑꯧꯗꯨꯅ ꯏꯕꯦꯆꯥꯒꯤ ꯐꯤꯔꯣꯜ ꯐꯤ ꯐꯅꯦꯛ ꯂꯣꯏ ꯋꯥꯏꯒ꯭ꯔꯥ ꯃꯥꯜꯂꯦ
ꯑꯣ ꯃꯥꯅ ꯁꯦꯠꯂꯤꯗꯣ
ꯍꯣꯏ ꯂꯨꯍꯣꯡꯕꯒꯤ ꯋꯥꯏꯈꯤꯑꯌꯦ
ꯎꯝ
ꯈꯔ ꯀꯨꯏꯔ ꯃꯥꯜꯂꯦ ꯑꯈꯣꯏ ꯅꯍꯥꯟꯅ ꯄꯔꯤꯈ꯭ꯌꯥ ꯊꯥꯕꯗꯣ ꯑꯗꯨꯚꯧ ꯑꯗꯨꯏ ꯃꯃꯥꯡꯗꯩ ꯋꯥꯏꯈ꯭ꯔꯕ ꯃꯥꯜꯂꯦꯕ ꯃꯥꯁꯦ꯫
ꯋꯥꯏꯔꯤꯅꯦ ꯑꯗꯨ ꯃꯃꯥꯡꯗ ꯃꯥ ꯂꯩꯁꯨ ꯂꯩꯔꯝꯗ꯭ꯔꯦ
ꯑꯧꯗꯨꯒ ꯑꯗꯨ ꯄꯩꯈꯥ ꯊꯥꯕ ꯂꯥꯛꯑꯝꯕꯗꯨꯗ ꯄꯨꯔꯛꯑꯣ ꯍꯥꯏꯔꯒ ꯃꯥꯖꯦ ꯄꯨꯔꯛꯇ꯭ꯔꯕ ꯖꯥꯠꯅꯦ
ꯎꯝ
ꯑꯃꯗꯨꯅ ꯑꯩꯉꯣꯟꯗ ꯀꯣꯏ ꯂꯥꯎ ꯂꯥꯎꯋꯦ ꯍꯥꯏꯌꯣ ꯍꯥꯏꯌꯣꯅ ꯑꯩꯖꯦ ꯇꯧꯔꯥ ꯍꯥꯏ ꯑꯗꯨꯒ ꯃꯥꯗꯣ ꯂꯩꯇꯦ ꯍꯧꯖꯤꯛ ꯀꯣꯟꯅ ꯄꯤꯔꯛꯀꯅꯤ ꯍꯥꯏꯌꯨ꯫ ꯈꯣꯠꯂꯨ ꯀꯥꯏꯅ ꯇꯧꯔꯒ ꯁꯥꯎꯔ ꯑꯩꯉꯣꯟꯗ ꯑꯣꯏꯅ ꯍꯩꯔꯛꯑꯦ ꯑꯗꯨ꯫ ꯐꯣꯟ ꯇꯧꯔꯛꯑꯦ ꯑꯩ ꯏ ꯕꯦꯆꯥꯥꯗ ꯑꯗꯨꯒ꯫ ꯀꯩꯅꯣ ꯍꯥꯏꯔꯛꯦ ꯎꯝ꯫ ꯑ ꯀꯦ ꯀ꯭ꯔꯦ꯫ ꯎꯝ ꯅꯪꯒꯤ ꯐꯤ ꯐꯅꯦꯛꯇꯣ ꯑꯝꯇꯁꯨ ꯌꯥꯗ꯭ꯔꯕꯅꯤꯅ ꯑꯩꯅ ꯂꯣꯏꯅ ꯁꯨꯕꯩ ꯄꯤꯈ꯭ꯔꯦ ꯍꯥꯏꯔꯒ ꯉꯔꯥꯡ ꯁꯦꯠꯂ꯫ ꯊꯥꯒꯠ ꯂꯛꯏꯗꯨ ꯌꯦꯡꯎ꯫
ꯑꯣ ꯉꯔꯥꯡꯁꯦꯗꯤꯗꯣ ꯏꯕꯦꯖꯥꯛꯒꯤ ꯑꯣꯏꯔꯦ꯫
ꯍꯣꯏ꯫
ꯑꯩꯗꯤ ꯈꯪꯗꯤꯌꯦ ꯑꯁ ꯃ ꯌꯥꯝ ꯉꯝꯃꯦ꯫
ꯑꯗꯨꯒ ꯀꯩꯅꯣ ꯇꯧꯕ ꯎꯝ ꯃꯥꯗꯤ ꯃꯥꯒꯤ ꯄꯨꯈ꯭ꯔꯤ꯫ ꯄꯣꯠꯇꯣ ꯃꯤꯒꯤꯅꯤ ꯈꯪꯗꯕꯤ ꯃꯣꯏꯒꯤ ꯏꯃꯨꯡꯗꯣ ꯄꯨꯂꯞ ꯁꯦꯠꯍꯟꯕꯅꯦ ꯍꯥꯏꯕꯅ ꯑꯃꯨꯛꯁꯨ꯫ ꯃꯅꯦ ꯅꯒ ꯏꯂ ꯊꯒꯂ ꯏꯗꯣ ꯐꯤ꯫
ꯀꯗꯣ ꯈꯦꯠꯍꯟꯗ꯭ꯔꯗꯤ ꯃꯥꯅ ꯃꯤꯒꯤꯗꯨꯁꯨ ꯃꯌꯥꯝ ꯁꯣꯛꯆꯜꯂꯨꯔꯕꯅꯤꯅ ꯃꯥꯒꯤ ꯂꯩꯔꯛꯄ ꯀꯥꯟꯗ꯫ ꯃꯤꯒꯤꯗꯣ ꯀꯃꯥꯏꯅ ꯁꯦꯠꯍꯜꯂꯣꯏ ꯑꯗꯨꯕꯨꯗꯤ꯫ ꯃꯄꯨꯁꯨ ꯅꯠꯇꯅ ꯃꯥ ꯅꯠꯇꯣꯏꯗꯨ ꯀꯩꯒꯤꯅꯣ꯫
ꯑꯧꯗꯨ꯫ ꯑꯗꯨꯒ ꯏꯕꯦꯆꯥꯅ ꯍꯥꯏ ꯃꯣꯏꯒꯤ ꯁꯨꯃꯥꯏꯅ ꯃꯦꯟ ꯃꯦꯟ ꯃꯥꯟ ꯇꯥꯗꯅ꯫ ꯄꯪꯁꯨꯛ ꯁꯨꯍꯟꯕꯁꯤꯗꯅꯦ ꯑꯝꯇ ꯌꯥꯗ꯭ꯔꯤꯁꯦ ꯈꯣꯠꯇ꯭ꯔꯤꯁꯦ ꯅꯪ ꯉꯥꯡꯉꯦ ꯍꯥꯏꯕꯅꯦꯕ꯫
ꯎꯝ꯫
ꯃꯊꯛꯀꯤ ꯑꯅꯣꯏꯕꯤꯗꯨꯅ ꯇꯝꯃꯛꯄ꯫
ꯃꯥ ꯉꯍꯥꯡ ꯋꯥꯔꯤ ꯁꯥꯟꯅꯈꯤꯕꯅꯦ ꯑꯗꯨꯕꯨꯗꯤ ꯂꯥꯛꯄ꯫ ꯀꯥꯟꯗ ꯑꯩꯗꯤ ꯊꯣꯛꯇꯦ ꯇꯟꯗꯅ ꯄꯩꯁꯥ ꯅꯤꯔꯛꯀꯅꯤ ꯇꯜꯂꯦꯅ꯫
ꯄꯤꯔꯣꯏ ꯍꯟꯗꯛꯇꯤ ꯄꯩꯁꯥꯒ ꯏꯟꯁꯤ ꯅꯨꯡꯉꯥꯏꯅ ꯀꯔꯤ ꯂꯩꯕꯣꯏ ꯂꯩꯇꯦ꯫ ꯇꯧꯕꯣꯏ ꯇꯧꯔꯒ ꯍꯟꯗꯛꯁꯨ ꯅꯨꯃꯤꯠ ꯀꯌꯥꯅꯤꯅ ꯐꯅ ꯀꯨꯏꯅ ꯂꯩꯇꯦ ꯀꯩꯅꯣ ꯂꯣꯏꯔꯝꯗꯥꯏꯁꯦ꯫
ꯄꯩꯁꯥꯖꯕꯤ ꯆꯠꯈ꯭ꯔꯁꯅ ꯐꯪꯗꯦ ꯑꯩꯗꯤ ꯍꯟ꯫ ꯍꯥꯏꯗꯤ ꯂꯩꯇꯦꯗꯅ ꯑꯩꯏꯗꯣ ꯃꯌꯥꯝ ꯑꯃ꯫
ꯍꯣꯏ ꯂꯩꯇꯦ ꯍꯥꯏꯕ ꯑꯗꯨ ꯃꯥ ꯈꯤꯇꯪꯗꯤ ꯇꯥ ꯌꯥꯏꯗꯅ ꯂꯨꯄꯥ ꯆꯅꯤ ꯆꯍꯨꯝꯗ ꯑꯣꯏꯔꯁꯨ꯫
ꯍꯟꯗꯛꯀꯤꯁꯦ ꯑꯩ ꯀꯨꯏꯔꯁꯨ ꯂꯩꯏꯗꯧ ꯃꯥꯟꯗ꯭ꯔꯦ ꯑꯗꯨꯝ ꯆ ꯃꯉ꯫ ꯃꯤꯈꯩꯒꯤ ꯆꯦꯝꯒꯠꯇꯔꯗꯤ ꯌꯔꯔꯣꯏ ꯀꯣꯠꯂꯔꯣꯏ ꯫ ꯂꯥꯎꯥꯒꯤꯕꯅꯤ ꯃꯇꯣꯝꯇ꯫
ꯎꯝ ꯃꯇꯣꯝꯗ ꯑꯗꯨꯝ ꯂꯥꯎꯖꯔꯅꯤꯃꯥ꯫ ꯑꯩꯗꯤ ꯍꯥꯏꯅꯤ ꯅꯨꯃꯤꯠ ꯈꯔꯅꯤ ꯂꯩꯅꯤ ꯑꯗꯨꯗꯣ ꯒ꯭ꯌꯥꯟ ꯇꯥꯔꯗꯤ ꯇꯪꯈꯥꯏ ꯑꯃ ꯄꯤꯔꯛꯀꯦ ꯍꯥꯏꯗꯣꯏꯕ꯫
ꯍꯟꯗꯛꯒꯤ꯫ ꯇꯪꯈꯥꯏ ꯑꯃꯕꯨ ꯌꯥꯝꯕꯨ ꯌꯥꯝꯃꯜꯂꯕꯅꯤ ꯇꯪꯈꯥꯏ ꯑꯃꯇꯪ ꯂꯩꯗꯨ ꯑꯣꯏꯔꯗꯤ꯫
ꯍꯣꯏ ꯑꯌꯥꯝꯕꯅ ꯌꯨꯝ ꯎꯝ꯫
ꯎꯝ ꯍꯟꯗꯛꯀꯤꯁꯦ ꯃꯣꯏ ꯁꯝꯃꯔ ꯚꯦꯀꯦꯁꯟꯁꯦ ꯂꯩꯇ꯭ꯔꯕꯒꯨꯝꯕꯅꯦ꯫
ꯑꯗꯨ ꯍꯥꯏꯔꯝꯗꯧꯅꯦ ꯄꯩꯁꯥ ꯄꯤꯔꯝꯗꯥꯏꯗ꯫ ꯎꯝ ꯃꯊꯛꯀꯤ ꯃꯌꯨꯝꯗ ꯍꯥꯏꯊꯈ꯭ꯔꯕ ꯄꯣꯠ ꯂꯣꯏ ꯍꯣꯟꯈ꯭ꯔꯕ ꯅꯨꯄꯤꯗꯣ꯫ ꯃꯥꯒꯤꯗꯤ ꯑ ꯇꯪꯈꯥꯏ ꯈꯛꯇ꯫ ꯈꯤꯇꯪ ꯂꯩꯅꯤ ꯇꯥꯡ ꯇꯔꯥꯃꯉꯥ ꯈꯛꯇꯪ ꯂꯩꯅꯤ ꯍꯥꯏꯔ ꯑꯗꯨ ꯈꯛꯇꯪꯒꯤ ꯄꯤꯌꯦꯕ꯫
ꯑꯦ ꯑꯗꯨꯕꯨꯗꯤ ꯌꯥꯅꯤꯌꯦ ꯑꯩꯈꯣꯏꯅ ꯍꯟꯗꯛ__ ꯇꯥꯔꯤꯛ ꯇꯔꯥꯃꯉꯥꯐꯧ ꯂꯩꯅꯤ ꯇꯪꯈꯥꯏꯗꯪ ꯄꯤꯒꯦ ꯍꯥꯏꯔꯗꯤ ꯍꯟꯇꯛ ꯊꯥꯥꯁ ꯌꯥꯅꯦꯕ꯫
ꯎꯝ꯫
ꯑꯗꯨ ꯄꯤꯗ꯭ꯔꯕꯕꯧ ꯌꯥꯅꯤ ꯍꯥꯏꯕ ꯃꯃꯥꯡꯒꯤꯗꯣ ꯑꯝꯇ ꯂꯩꯇ꯭ꯔꯕꯅꯤꯅ꯫
ꯍꯣꯏ ꯑꯗꯨꯗꯤ ꯑꯗꯨꯗ ꯁꯛꯆꯟꯅꯔꯣꯒ ꯌꯥꯔꯛꯑꯣ ꯏꯕꯦꯝꯃ ꯁꯛꯇꯇꯥꯗꯨꯒ꯫
ꯍꯟꯇꯛꯁꯨ ꯈꯣꯏꯗꯤ ꯂꯩꯔꯔꯣꯏ꯫ ꯍꯌꯦꯡꯁꯤ ꯆꯠꯂꯅꯤꯗ ꯑꯃꯨꯛ ꯀꯨꯏꯅ ꯑꯃꯨꯛ ꯉꯥꯉꯔꯣꯏ ꯄꯣꯠ ꯍꯣꯟꯗꯣꯛꯄꯈꯛ ꯂꯥꯛꯇꯨ ꯃꯉꯥꯏ
ꯎꯝ ꯅꯪꯗꯤ ꯑꯥꯗ ꯂꯩꯗꯣꯏ ꯑꯣꯏꯗꯤ ꯅꯪꯅ ꯍꯦ ꯄꯩꯁꯥꯗꯣ ꯄꯝꯃꯨꯏ
ꯁꯤꯗ ꯂꯩꯕꯗꯣ ꯒꯥꯔꯤꯗꯨ ꯄꯨꯈꯠꯂꯛꯇ꯭ꯔꯗꯤ ꯍꯪꯒꯥꯥꯟ ꯇꯥꯖꯕꯗꯤ ꯉꯝꯃꯣꯏꯗꯕ ꯇꯧꯔꯤꯁꯦ
ꯒꯥꯔꯤ ꯊꯥꯎꯅ ꯍꯦ ꯇꯥꯡꯈ꯭ꯔꯦ
ꯑꯗꯨꯅꯦ ꯆꯥꯝꯃꯒ ꯇꯔꯦꯠ ꯄꯤ ꯍꯥꯏꯕ ꯂꯤꯇꯔꯗ
ꯑꯗꯨꯅ ꯍꯪꯒꯥꯛ ꯍꯟꯇꯥꯗ ꯅꯣꯡꯃꯩꯗꯤ ꯇꯥꯔꯝꯗꯤ ꯑꯗꯨꯝ ꯆꯪꯕꯁꯨ ꯌꯥꯏ
ꯎꯝ ꯂꯨꯄꯥ ꯆꯥꯝꯃ ꯆꯥꯝꯃꯗꯤ ꯆꯪꯗꯕ
ꯑꯗꯨꯝ ꯃꯣꯏ ꯄꯩꯁꯥ ꯀꯌꯥꯅꯦ ꯍꯥꯏꯒꯦ ꯑꯗꯨꯒꯤꯅ
ꯂꯩꯕꯒꯤꯔꯣ
ꯎ
ꯅꯩꯕꯒꯤ ꯂꯤꯁꯤꯡ ꯑꯍꯨꯝ
ꯆꯥꯕ ꯂꯣꯏ ꯌꯥꯎꯗꯕꯤ
ꯃꯣꯏꯅ ꯒ꯭ꯌꯥꯁ ꯀꯩꯀꯩ ꯄꯤꯔꯅꯤꯗꯅ
ꯎꯝ
ꯀꯣꯂꯤ ꯀꯩꯀꯩꯁꯨ ꯄꯤꯔꯅꯤ ꯑꯗꯨꯒ ꯆ ꯆꯦꯡ ꯆꯥꯛꯇꯨꯅ ꯑꯩꯈꯣꯏꯅ ꯇꯧꯖꯕ
ꯑꯣ ꯑꯗꯨꯕꯨꯗꯤ ꯌꯨꯝꯗꯒꯤꯩ ꯄꯨꯔꯛꯇꯣꯏꯅꯤꯅ ꯀꯩꯁꯨꯕꯨꯗꯤ ꯌꯥꯝ ꯆꯪꯉꯔꯣꯏ
ꯍꯣꯏ ꯑꯗꯨꯣ ꯃꯣꯏꯅ ꯑ ꯆꯅ ꯔꯥꯅꯤ ꯃꯣꯃꯣ ꯆꯄꯗꯩ ꯏꯟꯁꯥꯡ ꯈꯔꯒ ꯄꯨꯅꯔꯛꯑꯒ ꯂꯨꯄꯥ ꯆꯥꯝꯃꯉꯥ ꯆꯥꯃꯉꯥꯗꯪ ꯅꯣꯏ ꯈꯥꯏꯖꯤꯟꯅꯔꯒ ꯂꯩꯕꯗ ꯌꯥꯝ ꯂꯦꯝꯅ ꯀꯣꯟꯅꯕꯅꯦ ꯅꯨꯄꯤ ꯃꯆꯥ ꯉꯥꯛꯇꯒ ꯑꯣꯏꯕꯅꯤꯅ ꯀꯩꯁꯨ ꯌꯥꯝ ꯆꯥꯟꯅꯗꯦ ꯈꯣꯠꯇꯦ ꯀꯥꯏꯅ ꯍꯥꯏꯔꯛꯑꯦꯕ
ꯎꯝ
ꯑꯗꯨ ꯑꯃꯨꯛꯇꯪ ꯌꯨꯝꯗꯣ ꯌꯦꯡꯉꯨꯖꯦꯕ ꯀꯥꯗꯣ ꯑꯨꯛꯇꯪ ꯌꯦꯡꯉꯨꯒꯦ ꯇꯧꯕ ꯃꯁꯛ ꯀꯩꯀꯩꯗꯣ
ꯑꯗꯨꯗꯣ ꯍꯥꯟ ꯌꯦꯡꯊꯣꯛꯑꯝ ꯌꯥꯝ ꯃꯤ ꯀꯌꯥ ꯀꯌꯥ ꯂꯩꯍꯜꯂꯦ ꯍꯥꯏꯒꯦ
ꯈꯪꯗꯦꯕ ꯑꯝꯇ ꯑꯩꯗꯣ ꯑꯣ ꯃꯣꯏ ꯍꯥꯡꯉꯦ ꯈꯛꯇꯅꯦꯕ ꯈꯪꯉꯔ ꯑꯩꯁꯦ ꯉꯍꯥꯟꯗꯤ ꯑꯗꯨꯒꯤ ꯑꯃꯨꯛꯇꯪꯒ ꯆꯠꯀꯦ ꯇꯧꯕ ꯑꯗꯨ ꯃꯌꯥꯝꯗꯣ ꯈꯪꯅꯕ